ꯑꯜ
ꯎꯝ
ꯀꯔꯤ ꯏꯟꯁꯥꯡ ꯆꯔꯤꯕ
ꯎꯡ ꯈꯝ ꯀꯔꯤ ꯎꯡ ꯁꯧꯒ꯭ꯔꯤ ꯑꯗꯨꯝꯅꯍꯟ ꯉꯥꯔꯤꯡꯈꯥ ꯂꯩꯕꯅꯦ ꯑꯗꯨꯝ ꯉꯧꯕ ꯐꯔꯛ ꯇꯥ ꯂꯩꯕꯗꯨꯗꯣ ꯑꯗꯨꯝ ꯎꯝ ꯃꯣꯏ ꯄꯤꯔꯛꯄ ꯍꯋꯥꯏ ꯑꯁꯥꯡꯕꯤ ꯀꯩꯀꯥꯗꯣ ꯍꯥꯞꯆꯜꯂꯦ ꯑꯗꯣ ꯉꯧꯔꯦ
ꯏꯃꯩꯃ ꯐ꯭ꯔꯤꯁꯇ ꯊꯝꯃꯤꯕ꯭ꯔꯣ
ꯏ ꯏꯈꯣꯏꯗꯤ ꯐ꯭ꯔꯤꯖꯔ ꯐ꯭ꯔꯤꯖꯇ ꯊꯥ ꯑꯃ ꯑꯅꯤ ꯊꯝꯕ ꯌꯥꯎꯝꯅꯤꯗ ꯌꯨꯝꯗꯩ ꯄꯨꯔꯛꯄꯗꯤ ꯕꯖꯥꯔꯗꯩ ꯂꯩꯕꯗꯣꯗꯨꯗꯤ ꯀꯨꯏꯅ ꯊꯝꯕ ꯌꯥꯗꯦꯕ ꯑꯗꯣ ꯌꯨꯝꯗꯩ ꯎ ꯄꯨꯔꯛꯄꯁꯤ ꯁꯤꯗ ꯀꯨꯏꯅ ꯊꯝꯕ ꯌꯥꯏꯑꯕ ꯍꯥꯏꯗꯤ ꯏꯁꯤꯡ ꯀꯩꯀꯥ ꯀꯩꯗꯧꯗ꯭ꯔꯃꯤꯅ
ꯎꯝ ꯑꯁ ꯇꯨꯝꯕ ꯇꯨꯝꯅꯤꯡ ꯉꯝꯃꯝꯃꯦ ꯑꯩ ꯁꯨ
ꯑꯈꯣꯏꯗꯤ ꯊꯦꯡꯉꯦ ꯆꯥꯛ ꯆꯥꯕ
ꯎꯝ
ꯎꯝ
ꯎꯝ
ꯑꯗꯨꯗꯤ ꯏꯄꯥꯁꯨ ꯕꯣꯟ ꯌꯦꯡꯉꯤꯃꯦꯅ ꯃꯄꯥꯟꯗ ꯂꯩꯈꯤ ꯑꯗꯨꯗꯅ ꯑꯩꯅ ꯑꯗꯨꯝ ꯑꯁ ꯅꯪꯁꯦ ꯎꯝ ꯊꯣꯟꯅꯁꯨ ꯂꯣꯜꯂꯝꯕꯅꯦ ꯑꯗꯨ
ꯑꯩꯉꯣꯟꯗ ꯀꯔꯤꯝ ꯍꯪꯉꯛꯇꯦ ꯍꯥ
ꯀꯩ ꯏꯤꯟꯖꯥꯡ ꯆꯅ
ꯑꯦꯁ ꯈꯣꯡꯗ꯭ꯨꯝ ꯕꯨꯠꯂꯤꯗ ꯃꯣꯔꯣꯛ ꯀꯩ ꯀꯥ ꯃꯦꯠꯂꯦ ꯌꯦꯔꯨꯝ ꯉꯧꯔꯦ ꯑꯗꯨꯒ ꯆꯔꯦ
ꯌꯥꯝ ꯍꯥꯎꯗꯕ ꯃꯅꯦ ꯅꯪ ꯈ꯭ꯋꯥꯏꯗꯣ ꯆꯥꯅꯤꯡꯗꯕ ꯃꯤ
ꯆꯝꯐꯨꯠꯁꯤꯖꯨ ꯁꯨꯝ ꯆꯥꯥꯁꯜꯂꯛꯑꯗꯤ ꯀꯩꯅꯣꯝ ꯇꯧꯔꯦ ꯂꯣꯛꯅ ꯃꯔꯣꯝ ꯊꯨꯡꯕꯅꯦ ꯒ꯭ꯌꯥꯟꯑꯝ ꯇꯥꯔ
ꯀꯩꯅꯣ ꯅꯪ ꯂꯣꯛꯁꯨꯡꯐꯠ ꯐꯠꯇ꯭ꯔꯕ
ꯐꯠꯇꯦꯉꯣ ꯑꯗꯨꯝ ꯊꯣꯛꯎ ꯊꯣꯛꯎꯔꯒꯅ ꯍꯦꯟꯕ꯭ꯔꯥ ꯀꯩꯅꯣꯝ ꯇꯧꯋꯦ
ꯐꯖꯅ ꯀꯩꯗꯧꯔꯒ ꯌꯦꯡꯊꯣꯛꯀꯦ ꯌꯦꯡꯊꯣꯛꯑꯝ ꯇꯥꯏꯌꯦ
ꯑꯣ ꯇꯥꯗꯤ ꯇꯥꯕ꯭ꯔꯣ
ꯎꯝ
ꯅꯪꯒꯤꯗꯨꯝ ꯐꯖꯅ ꯌꯦꯡꯊꯣꯛꯀꯦ ꯌꯦꯡꯊꯣꯛꯑꯣ
ꯒ꯭ꯌꯥꯟ ꯇꯥꯗꯦ ꯑꯃꯛꯁꯨ ꯍꯦꯛꯇ ꯐꯒꯤ ꯑꯃꯛꯁꯨ ꯍꯦꯛꯇ ꯍꯧꯔꯛꯏ ꯉꯁꯤꯒꯤ ꯏꯁꯤꯡꯁꯨ ꯀꯨꯏꯅ ꯀꯨꯏꯅ ꯂꯩꯕ ꯑꯗꯨꯅ ꯑꯀꯣ
ꯑꯣꯏꯔꯝꯒꯅꯤ
ꯈꯣꯡꯁꯦ ꯏꯪꯍꯟꯕ ꯌꯥꯗꯦꯕ ꯑꯩꯅꯦꯀꯣ ꯀꯨꯏꯅ ꯇꯨꯝꯃꯨꯔꯗꯤ ꯍꯥꯛꯊꯤꯁꯨ ꯄꯪꯈꯟꯗ ꯈꯜꯂꯦ
ꯍꯥꯛꯊꯤ ꯈꯟꯕꯁꯤꯅꯦ ꯋꯥꯔꯤꯁꯦ ꯑꯩꯅ
ꯎꯝ
ꯇꯧꯕꯨ ꯇꯧꯗ꯭ꯔꯦ ꯑꯩꯗꯤ ꯍꯟꯗꯛꯇꯤ ꯖꯟꯅꯋꯥꯔꯤꯗꯖꯨ ꯇꯧꯔꯝꯕꯅꯦ ꯃꯇꯦꯛ ꯑꯃ
ꯀꯥꯏ ꯏꯁꯤꯡ ꯆꯣꯠꯂ ꯑꯗꯨꯝ ꯂꯩꯔꯦ ꯉꯁꯤ ꯅꯣꯡꯉꯥꯜꯂꯛꯄꯗꯒꯤ
ꯀꯔꯤꯒꯤꯅꯣꯕ
ꯈꯪꯗꯦ ꯑꯗꯨꯝ ꯆꯣꯠꯈꯤ ꯈꯣꯡꯁꯤꯁꯨ ꯑꯗꯨꯝ ꯍꯥꯏꯕꯗꯤ ꯌꯨꯝ ꯂꯥꯡꯗꯩꯕ ꯈꯣꯠꯄ ꯑꯃ ꯑꯃ ꯅꯥꯟꯕꯅꯣꯕ
ꯑꯗꯨꯗꯒꯤ ꯐꯤ ꯁꯨꯕ ꯑ ꯀꯣꯠ ꯂꯤꯛ ꯐꯦꯡꯕ ꯑꯗꯨ ꯇꯧꯕꯗ ꯑꯗꯨꯝ ꯃꯣꯠꯂꯒ ꯑꯗꯨꯝ ꯂꯩꯌꯦꯕ
ꯑꯩꯗꯤ ꯑꯗꯨꯝ ꯆꯣꯠꯍꯜꯂꯤꯝꯃꯦꯍꯦ ꯁꯥꯏꯅ ꯑꯩ ꯏꯊꯔꯤ ꯃꯍꯩ ꯊꯕꯗꯗꯤ ꯑꯗꯨꯝ ꯑꯗꯨꯅꯦ ꯑꯩꯁꯨ
ꯆꯝꯕꯜꯗꯨꯁꯨ ꯍꯨꯛꯆꯟꯕꯤ ꯑꯣꯏꯕꯒꯤ ꯑꯗꯨꯝ ꯇꯣꯡꯈꯠꯂꯒ ꯑꯗꯨꯝ ꯂꯩꯔꯦꯗꯅꯥ ꯀꯪꯖꯜꯂꯣ ꯌꯥꯗꯕ ꯑꯩ ꯑꯩꯈꯣꯏꯒꯤ ꯈꯣꯡꯁꯤꯅ ꯑꯃꯨꯛꯀ ꯏꯪꯈꯠꯂꯦꯕ ꯁꯥ ꯁꯥꯏ ꯀꯥꯏꯅ ꯆꯥꯝꯊꯣꯛꯄꯤꯗꯣ ꯑꯩꯈꯣꯏꯗꯤ ꯇꯧꯕ ꯅꯠꯇ꯭ꯔꯦ ꯏꯁꯤꯡ ꯈꯤꯇꯪ ꯆꯣꯠꯂꯨꯕꯗ ꯏꯟꯈꯠꯂ ꯑꯗꯨꯝ ꯂꯩꯌꯦꯕ ꯍꯣꯏ ꯑꯗꯨꯗꯣ
ꯍꯟꯗꯗꯛꯒꯤꯗꯤ ꯑꯩꯗꯤ ꯕꯣꯜꯅ ꯁꯨꯛꯌꯦꯡ ꯌꯦꯡꯗ꯭ꯔꯦ ꯂꯩꯀꯥꯏꯒꯤꯅꯤꯅ ꯌꯦꯡꯅꯤꯡꯕꯁꯨ ꯐꯥꯎꯗ꯭ꯔꯦ ꯇꯤꯚꯤꯒꯨꯝꯕ ꯀꯩꯀꯥꯗ ꯌꯦꯡꯈꯤꯝꯅ ꯐꯩꯌꯦꯕ ꯐꯣꯟꯗ ꯌꯦꯡꯕꯗꯤ ꯌꯦꯡꯅꯤꯡꯗꯦ ꯕꯤꯠ ꯂꯩꯇꯦꯕ
ꯃꯤꯅ ꯊꯝꯃꯛ ꯊꯝꯃꯛꯑꯒꯅꯦ ꯑꯩꯈꯣꯏꯗꯤ ꯍꯔꯥꯎꯔꯤꯁꯦ
ꯍꯣꯏ ꯀꯅꯥꯅ ꯆꯟꯉ ꯀꯅꯥꯅ ꯀꯥꯈ꯭ꯔꯕꯣ ꯁꯤꯈꯛꯇꯅꯤ ꯈꯪꯉꯤꯁꯤ ꯀꯃꯥꯏꯟ ꯇꯧꯔꯣ ꯆꯜꯂꯤꯅꯣ ꯈꯣꯠꯂꯤꯃꯣꯁꯨ ꯑꯝꯇ ꯈꯪꯗ꯭ꯔꯦ
ꯆꯥꯛ ꯆꯥꯕ ꯂꯣꯏꯔꯒ ꯑꯉꯥꯡ ꯀꯧꯔꯤ ꯑꯗꯨꯒ ꯂꯩꯔꯝꯗ꯭ꯔꯝꯅꯤꯅꯦ ꯇꯨꯏ ꯁꯔꯄ꯭ꯔꯥꯏꯁ ꯇꯣ
ꯑꯥ ꯑꯥ
ꯌꯦꯡꯕ ꯆꯠꯈ꯭ꯔ ꯃꯥꯅꯦ
ꯀ꯭ꯂꯥꯁ ꯀꯌꯥ ꯀꯥꯔꯤꯝꯅꯣ ꯃꯥꯁꯨ
ꯇꯦꯟ ꯀꯥꯔꯤ
ꯎꯝ ꯑꯩꯈꯣꯏꯅ ꯏꯅꯥꯎꯄꯤ ꯑꯝ ꯈꯠꯇꯅꯤꯅ ꯍꯦꯜꯂꯦ ꯆꯥꯎꯔꯦꯅꯦ
ꯆꯥꯎꯔꯦ
ꯅꯪꯒꯀ ꯄꯨꯜꯂꯤꯕ꯭ꯔꯣ ꯃꯥꯒꯅ
ꯄꯨꯟꯗꯦꯗꯥ ꯃꯥꯁꯨ ꯑꯁꯣꯟ ꯅꯥꯀꯟꯗ ꯇꯣꯉꯥꯟ ꯇꯣꯉꯥꯟꯅꯤ ꯊꯪꯅꯨ ꯃꯦꯆꯤꯟ ꯀꯣꯟꯒ ꯍꯧꯖꯤꯛꯐꯥꯎ ꯁꯥꯔꯤ ꯃꯥꯏ ꯇꯥꯛ ꯇꯥꯛ ꯇꯛꯇꯥꯏ ꯀꯣꯟ ꯂꯩꯇꯕ ꯏꯃꯨꯡ ꯑꯝꯇ ꯂꯩꯇ꯭ꯔꯦ ꯑꯩꯈꯣꯏꯁꯤꯗ
ꯑꯁ ꯏꯕꯦꯝꯃ ꯈ꯭ꯋꯥꯡꯒ ꯅꯥꯗꯧ ꯃꯥꯜꯂꯤꯕꯣ ꯑꯩꯗꯤ ꯀꯅꯥꯅ
ꯑꯁꯦꯡꯕꯩꯅꯦ ꯑꯩꯈꯣꯏ ꯈꯛꯇꯅꯦꯀꯣꯟ ꯂꯩꯇ꯭ꯔꯤꯁꯦ ꯂꯣꯏ ꯂꯩ ꯁꯤꯗ
ꯑꯗꯨ ꯏꯕꯦꯃꯝ ꯀꯩꯗꯧꯔꯨꯅꯤ ꯇꯧꯔꯨꯅꯨ ꯑꯗꯨꯝ ꯈꯪꯗꯦꯗ ꯑꯩꯗꯤ ꯀꯔꯤ ꯋꯥꯈꯟꯒ ꯀꯔꯤꯝꯇ ꯑꯗꯨꯝꯕꯒꯤ ꯋꯥꯈꯜꯗꯨꯗꯤ ꯀꯔꯤꯝ ꯇꯧꯗꯧ__ ꯁꯣ ꯁ꯭ꯋꯥꯟꯅꯤ ꯐꯥꯅ ꯌꯥꯝ ꯇꯧꯕꯁꯦ ꯈ꯭ꯋꯥꯡꯗ ꯌꯥꯝ ꯅꯥꯗꯧ ꯃꯥꯥꯟꯂꯦ ꯅꯨꯃꯤꯠ ꯆꯨꯞꯄ ꯐꯝꯃ ꯃꯤꯠ ꯆꯦꯡꯉꯨ
ꯑꯁ ꯍꯦꯅꯥ ꯍꯦꯅꯥꯈꯣꯏꯗꯤ ꯑꯅꯤ ꯑꯅꯤ ꯈꯤꯟꯖꯜꯂꯤꯁꯦ ꯃꯃꯥꯅ ꯑꯃꯃꯨꯛ ꯁꯥꯏ ꯑꯃꯃꯨꯛ ꯁꯥꯏ ꯃꯦꯆꯤꯟꯒꯤ ꯑꯃ ꯈꯨꯠ ꯀꯤ ꯑꯃ
ꯑꯗꯨ ꯍꯤꯅꯥꯗꯤ ꯁꯥꯗ꯭ꯔꯥꯕꯣ
ꯁꯥꯔꯤꯕꯅꯦꯡ ꯀꯥꯕꯅꯦ ꯃꯔꯛ ꯃꯍꯥꯗ ꯇꯣꯏꯅ ꯁꯥꯗꯦ ꯃꯥꯗꯤ
ꯑꯗꯨꯗꯤ ꯀꯩꯗꯧꯔ ꯂꯩꯔꯤꯕ ꯃꯥꯗꯤ
ꯇꯥꯔꯤ ꯐꯝꯃꯤ ꯊꯣꯡꯉꯤ
ꯏꯁ ꯊꯣꯡꯕꯕꯨ ꯀꯩꯅꯣ ꯃꯤ ꯑꯩꯈꯣꯏꯁꯨ ꯊꯣꯡꯉꯤ ꯊꯣꯡꯕꯗꯤ
ꯎꯝ ꯏꯃꯨꯡ ꯃꯅꯨꯡꯒꯤ ꯇꯧꯏ__ ꯎꯝ ꯂꯩꯔꯦ
ꯃꯣꯏꯗꯤ ꯆꯥꯎꯗ꯭ꯔꯣꯕ ꯏꯪꯈꯣꯟ
ꯏꯪꯈꯣꯜ ꯆꯥꯎꯗꯦ ꯃꯇꯦꯛ ꯑꯃꯅꯤ ꯑꯗꯨꯝ ꯆꯥꯎꯗꯦ ꯍꯥꯏꯔꯤꯁꯦ ꯑꯗꯨꯝ ꯎꯝ ꯁꯥꯡꯉꯤ ꯑꯗꯨꯝ ꯁꯥꯡꯕꯗꯣ ꯄꯣꯠ ꯆꯩꯗꯣ ꯐꯩꯗꯣꯡ ꯐꯩꯗꯣꯡ ꯑꯃꯃꯝ ꯑꯅꯤ ꯑꯅꯤ ꯊꯥꯒꯤꯕꯗ ꯑꯗꯨꯝ ꯀꯩꯁꯨꯝ ꯌꯥꯝꯕ ꯑꯣꯏ__
ꯍꯣꯏꯅꯤ
ꯃꯣꯏꯅ ꯁꯨꯕꯤꯕ ꯅꯠꯇꯦ ꯃꯤ ꯃꯄꯥꯅ ꯃꯃꯥꯒꯅ
ꯃꯦꯆꯤꯟꯒꯤ ꯀꯥꯏꯅ ꯃꯦꯆꯤꯟꯒꯤꯗꯣ ꯐꯅꯦꯛꯀ ꯐꯥꯠꯇꯞ ꯄꯥꯏꯅ ꯍꯥꯏꯌꯦ
ꯍꯧꯖꯤꯛ ꯊꯥꯔꯦ ꯍꯧꯖꯤꯛ ꯊꯥꯗ꯭ꯔꯗꯤ ꯂꯧꯗ꯭ꯔꯦ ꯃꯦꯆꯤꯟ ꯐꯅꯦꯛ ꯀꯩꯊꯦꯟꯗ ꯕꯖꯥꯔꯗ ꯀꯩꯗ ꯌꯣꯟꯕꯗ ꯊꯥꯕꯗ ꯐꯅꯦꯛꯇꯨ ꯂꯧꯅꯗ꯭ꯔꯦꯕ
ꯃꯕꯥꯋꯥ
ꯃꯥꯥꯟꯅꯦ ꯑꯗꯨꯝ ꯆꯅꯤ ꯇꯔꯥ ꯆꯅꯤ ꯀꯨꯟ ꯍꯧꯖꯤꯛꯇꯤ ꯍꯦꯟꯕꯨ ꯍꯦꯟꯀꯠꯂꯝꯃꯅꯤ ꯂꯪ ꯃꯃꯜ ꯍꯦꯟꯀꯠꯅꯤ
ꯎꯝ ꯑꯗꯨꯒꯤꯅꯦ ꯉꯍꯥꯟꯅ ꯂꯨꯄꯥ ꯆꯅꯤ ꯀꯨꯟ ꯀꯨꯟꯂꯣ ꯀꯩꯅꯣꯝ ꯍꯥꯏꯕꯅꯤꯅꯦ ꯏꯃꯥꯅ ꯍꯥꯏꯗꯣ ꯑꯗꯨꯗꯣ ꯍꯧꯖꯤꯛ ꯆꯅꯤ ꯌꯥꯡꯈꯩ ꯌꯥꯡꯈꯩ ꯌꯣꯜꯂꯦ ꯍꯥꯏꯌꯦꯅ ꯍꯥꯏꯌꯦꯕ
ꯌꯣꯜꯂꯅꯤ ꯂꯪ ꯃꯃꯟ ꯍꯦꯟꯒꯠꯈ꯭ꯔꯝꯅꯦꯕ ꯐꯤꯖꯤꯟ ꯆꯟꯕꯗ ꯆꯥꯅꯤ ꯌꯥꯡꯈꯩ ꯌꯣꯜꯂꯝꯕꯗꯣ ꯏꯌꯨꯡꯒ ꯕꯥꯁꯤ ꯌꯧꯈ꯭ꯔꯦ
ꯁꯦꯠꯇꯕꯅ ꯐꯔꯦ ꯀꯔꯤꯒꯤ ꯎꯝ
ꯂꯣꯏꯌꯦꯅꯦ ꯍꯣꯡꯉꯤꯉꯩꯗ ꯈꯔ ꯂꯧꯖꯤꯜꯍꯧꯕ ꯎꯄꯥꯏꯂꯩꯇꯦ ꯍꯧꯖꯤꯛ
ꯂꯧꯗꯦꯗ ꯂꯩꯗꯦ ꯑꯈꯣꯏ ꯀꯩꯝꯇ ꯂꯩꯁꯨ ꯂꯩꯇꯦ ꯑꯝꯇꯁꯨ ꯂꯩꯇꯦ
ꯑꯩꯈꯣꯏ ꯏꯃꯥꯏ ꯃꯆꯦ ꯑꯍꯟꯗꯨ ꯁꯥꯕꯅꯦ ꯃꯣꯏꯗꯤ ꯑꯗ
ꯎꯝ
ꯁꯤꯜ ꯂꯍꯧꯑꯣ ꯄꯩꯁꯥꯅ ꯐꯔꯛꯇꯥꯏ ꯈꯣꯠꯂꯩꯅ ꯇꯧꯕ ꯀꯥꯟꯗ ꯂꯧꯕ ꯈꯣꯠꯄ ꯅꯠꯇꯅ ꯂꯧꯗꯦ ꯂꯩꯇꯦ ꯑꯝꯇꯁꯨ ꯁꯦꯠꯁꯨ ꯁꯦꯠꯇꯕꯅꯤꯅ ꯑꯗꯨꯝ ꯌꯥꯝ ꯁꯦꯠꯄ ꯑꯣꯏꯗꯕꯅꯤ ꯍꯧꯋꯥ ꯁꯥꯖꯟꯗꯦꯕꯁꯨ
ꯈꯪꯗꯦ ꯑꯇꯩꯗꯤ ꯐꯅꯦꯛꯇꯤ ꯌꯥꯝ ꯉꯥꯎꯋꯦꯕꯕꯨꯗꯤ ꯃꯣꯏꯅ
ꯂꯩꯀꯥꯏ ꯗꯨꯗꯗꯤ
ꯄꯥꯝꯗꯦ ꯋꯥꯏ ꯑꯩ ꯁꯦꯠꯄ ꯕꯤꯕꯨꯂꯥ ꯑꯝ ꯆꯨꯏꯌꯦꯕ ꯁꯨꯝ
ꯍꯣꯏ ꯊꯕꯛꯇꯤ ꯄꯥꯡꯗꯅ
ꯐꯝꯕ ꯈꯣꯠꯄ ꯀꯩꯀꯥꯒꯁꯤ ꯐꯖꯅ ꯐꯝ ꯇꯟꯕꯩ ꯈꯣꯡꯒꯒꯥꯎ ꯀꯩꯀꯥ
ꯎꯝ
ꯎꯝ
ꯑꯥꯔꯕꯤꯟꯗ ꯑꯦꯞ ꯄꯤꯗ ꯕꯣꯜꯒꯤ ꯀꯩꯒꯤ ꯁꯨꯝ ꯊꯝꯃꯤ ꯑꯗꯨꯒ ꯈꯔ ꯀꯥꯡꯕꯨ ꯑꯃꯁꯨ ꯉꯥꯡꯕꯤꯔꯤ ꯏꯁꯩꯒꯤ ꯊꯧꯔꯝꯗ ꯑꯗꯨꯝ ꯂꯩꯕꯤꯌꯨ ꯀꯥꯏꯅ ꯑꯥꯔꯕꯤꯟ ꯑꯥꯔꯕꯤꯟꯗ
ꯎꯝ ꯃꯊꯧꯔꯅꯦ ꯃꯤ ꯄꯥꯝꯕꯕꯨ ꯀꯩꯅꯣ
ꯍꯣꯏ ꯀꯅꯥꯅꯣꯝꯅꯒ ꯍꯥꯏꯕꯤꯔꯤꯌꯦ ꯖꯨꯒꯥꯂꯤ ꯊꯧꯔꯝꯗꯨꯗ ꯅꯪꯁꯨ ꯑꯗꯨꯝ ꯂꯩꯕꯤꯌꯨ ꯀꯩ
ꯑꯄꯥꯝꯕꯒꯁꯦ ꯍꯛꯇ ꯄꯣꯔꯝ ꯑꯣꯏꯅ ꯇꯧꯕꯤ ꯁꯤ ꯈꯪꯗ꯭ꯔꯦ
ꯑꯗꯨꯒ ꯑꯗꯨꯅ ꯂꯥꯁꯇꯀꯥ ꯍꯟꯗꯛ ꯕꯣꯜ ꯃꯇꯥꯡꯁꯤꯅ ꯃꯤꯁꯤꯡꯁꯤ ꯂꯣꯏ ꯈꯪꯉꯦꯗ ꯑꯩꯅꯁꯨ ꯊꯝꯃꯦ ꯑꯔꯖꯤꯁꯤ ꯌꯥꯕꯅꯦ
ꯁꯝꯕ ꯃꯥꯅ
ꯆꯝꯃꯦ ꯑꯗꯨꯝ ꯆꯝꯃꯦ ꯑꯦꯞ ꯕꯤꯗ ꯃꯥꯒꯤ ꯑꯗꯨꯝ ꯊꯣꯛꯂꯛꯑꯦꯕ ꯑꯩꯁꯦ ꯐ꯭ꯔꯦꯟ ꯑꯣꯏꯕ꯭ꯔ ꯀꯔꯤꯅꯣ ꯑꯩ ꯒꯌꯥꯟ ꯇꯥꯗꯦ ꯑꯗꯨꯒ ꯀꯩꯅꯧ ꯃꯥꯅꯅꯦ ꯑꯞꯗꯦꯠ ꯄꯤꯔꯛꯄꯁꯦ ꯅꯣꯛꯅꯤꯡ ꯅꯣꯛꯅꯤꯡ ꯃꯌꯥꯝ ꯄꯤꯔꯛꯑꯦ ꯏꯪꯅ ꯑꯣꯛꯆꯥꯒꯗꯨ ꯏꯁꯩ ꯇꯝꯕꯤꯅꯦꯅ
ꯍꯜꯂꯕꯣ
ꯇꯧꯋꯤꯅꯤ
ꯉꯁꯤꯒꯤꯗꯤ ꯀꯌꯥꯔꯛ ꯇꯧꯗꯣꯏꯖꯥꯠꯅꯣ ꯀꯣꯜꯁꯦ
ꯑꯁ ꯑꯩꯈꯣꯏꯅ ꯇꯧꯅꯤꯡꯕ ꯇꯧꯕ ꯌꯥꯕꯅꯦ ꯃ ꯉꯥꯏꯍꯥꯛꯇꯪ ꯂꯩꯔ ꯇꯠꯄꯨ ꯇꯠꯈꯤꯗꯧꯔꯦ ꯑꯗꯨꯒ ꯑꯗꯨꯝ ꯇꯧꯖꯜꯂꯝꯃꯣ ꯍꯌꯦꯡ ꯅꯨꯡꯊꯤꯟ ꯑꯣꯏꯅ ꯇꯧꯖꯦ ꯐꯔꯛ ꯌꯥꯝ ꯇꯥꯏ ꯅꯨꯃꯤꯗꯥꯡ ꯅꯨꯡꯊꯤꯟꯗ ꯅꯪ ꯇꯧꯔꯣꯑꯣ
ꯃꯥꯅꯦ ꯑꯗꯨꯅ ꯐꯩ
ꯎꯝ ꯍꯥꯏꯗꯤ ꯑꯗꯨꯝ ꯆꯥꯛꯅ ꯊꯣꯡꯕ ꯑꯗꯨ ꯑꯗꯥ ꯍꯥꯏꯅ ꯇꯧꯕꯗ ꯍꯦꯛꯇ ꯐꯔꯛ ꯇꯥꯏꯌꯦꯕ ꯑꯩꯖꯨ ꯇꯨꯏꯁꯟꯖꯤꯗꯨꯝ ꯄꯨꯡ ꯇꯔꯦꯠ ꯃꯈꯥꯏ ꯇꯔꯦꯠ ꯃꯈꯥꯏ ꯅꯤꯄꯥꯟ ꯇꯥꯔꯝꯗꯥꯏ ꯑꯗꯥꯏꯗ ꯂꯣꯏꯌꯦꯕ ꯍꯌꯦꯡꯖꯥꯝꯅꯦ ꯀꯥꯏꯟ ꯇꯧꯕꯅꯤꯅ ꯈꯔ ꯊꯦꯡꯅꯖꯨ ꯇꯧꯒ꯭ꯔꯦ
ꯁꯦꯀ꯭ꯔꯦꯍꯥꯔꯗ ꯂꯣꯏꯒ꯭ꯔꯦ ꯑꯟꯇꯥꯔꯇꯤꯛ ꯑꯃꯨꯛ ꯇꯧꯔꯛꯇꯣꯔꯦ
ꯑꯗꯨꯅꯦ ꯑꯃꯈꯛꯁꯨ ꯁ꯭ꯀꯨꯜ ꯑꯃꯈꯛꯁꯨ ꯇꯧꯈ꯭ꯔꯗꯤ ꯐꯩꯌꯦꯕ ꯏꯃꯥ ꯅꯪ ꯑꯃꯅꯤ ꯈꯛꯇ ꯑꯩꯒꯤꯅ ꯈꯌꯥꯅꯣ ꯌꯦꯡꯉꯣ ꯀꯌꯥꯅꯣ ꯑꯃ ꯑꯅꯤ ꯑꯍꯨꯝ ꯃꯔꯤ ꯃꯉꯥ ꯁ꯭ꯀꯨꯟ ꯃꯉꯥꯅꯦ ꯑꯗꯨꯅ ꯑꯗꯨꯝ ꯆꯍꯤ ꯆꯨꯞꯄꯁꯦ ꯑꯩꯅ ꯆꯍꯤ ꯆꯨꯞꯄꯁꯦ ꯑꯩ ꯑꯗꯨꯝ ꯑꯦꯛꯖꯥꯝꯒꯤꯗ ꯇꯧꯔ ꯂꯩꯔꯒꯦꯅ
ꯃꯥꯟꯁꯨ ꯃꯥꯟꯗꯦ ꯍꯥꯏꯕ ꯃꯣꯏꯁꯨ ꯁꯔꯀꯥꯔꯒꯤ ꯄꯤꯕꯁꯦ ꯇꯧꯕꯤꯔꯗꯤ ꯐꯒꯗꯝꯅꯦ ꯃꯣꯏꯅ ꯇꯧꯗꯝꯅꯤꯅ
ꯎꯝ ꯖꯤ ꯇꯠꯈ꯭ꯔꯒ ꯗꯨꯝ ꯁꯝꯃꯤꯠ ꯇꯧꯖꯜꯂꯣ ꯗꯨꯗꯨꯒ ꯑꯗꯨꯝ ꯃꯁꯥꯗꯣ ꯇꯧꯔꯛꯇ꯭ꯔꯥꯅꯦ ꯑꯁ ꯄꯨꯡ ꯇꯔꯥꯃꯥꯊꯣꯏ ꯇꯥꯔꯦ
ꯇꯥꯗꯣꯔꯦ ꯑꯩꯖꯨ ꯗꯨꯝ ꯇꯨꯝꯒ꯭ꯔꯗꯧꯅꯤ ꯉꯁꯤꯒꯤ ꯋꯥꯔꯦ ꯏꯁꯥꯖꯤ